ꯁꯥꯂꯣ
ꯍꯜꯂꯣ
ꯑꯥ ꯇꯥꯔꯕꯣ ꯏꯕꯦꯝꯃ
ꯑꯦ
ꯎꯝ ꯀꯩꯗꯧꯔꯝꯃꯤꯅꯣ
ꯑꯩꯔꯣ ꯀꯩꯅꯣ ꯁꯨꯝ ꯇꯧꯔꯝꯃꯤꯅꯦ ꯎꯝ ꯈꯕꯔ ꯑꯃ ꯁꯨꯝ ꯄꯥꯔꯝꯕꯅꯤꯗ
ꯑꯣ ꯍꯧꯖꯤꯛꯀꯥꯟꯖꯤꯕꯨ ꯀꯦꯝꯇ ꯊꯣꯛꯇ꯭ꯔꯕꯣ
ꯍꯧꯖꯤꯛꯀꯥꯟꯖꯤ ꯏꯆꯠ ꯆꯠꯊꯣꯛꯇ꯭ꯔꯦ ꯀꯩꯅꯣ ꯈꯔ ꯇꯤꯚꯤ ꯈꯔ ꯌꯦꯡꯀꯣ ꯈꯕꯔ ꯈꯔ ꯄꯥ ꯁꯥꯏꯅ ꯂꯩꯔꯦ ꯃꯣꯏꯒꯤ ꯑꯩꯈꯣꯏꯒꯤ ꯆꯠꯅꯕꯤꯒꯤ ꯀꯩꯒꯤ ꯃꯇꯥꯡꯗꯒ ꯁꯨꯝ ꯌꯥꯎꯔꯛꯄꯁꯦ ꯌꯦꯡꯕ ꯅꯨꯡꯉꯥꯏꯌꯦꯅ
ꯑꯣ ꯑꯣ ꯈꯪꯗꯦꯗ ꯍꯧꯖꯤꯛꯀꯥꯟꯁꯦ ꯌꯨꯝꯗꯒꯤ ꯃꯄꯥꯟ ꯊꯣꯛꯇꯧꯕ ꯇꯜꯂꯦ ꯇꯧꯅꯔꯤꯕ ꯃꯌꯥꯝꯁꯤꯗꯥ
ꯎꯝ ꯑꯗꯣ ꯏꯆꯦ ꯍꯣꯏꯔꯣꯝꯒꯤ ꯂꯥꯏ ꯍꯔꯥꯎꯕꯒ ꯇꯧꯒ꯭ꯔꯕꯣ ꯍꯟꯗꯛꯀꯤ
ꯂꯥꯏ ꯍꯔꯥꯎꯕꯁꯦ ꯎꯧ ꯇꯧꯒꯔꯦ ꯂꯥꯏ ꯈꯔ ꯍꯔꯥꯎꯋꯦ
ꯎꯝ ꯂꯥꯏ ꯍꯔꯥꯎꯕꯁꯤꯕꯨ ꯀꯃꯥꯏ ꯀꯃꯥꯏ ꯇꯧꯒꯦ ꯑꯩꯈꯣꯏꯒꯤ ꯑꯩꯈꯣꯏ ꯏꯁꯥꯏꯗ ꯆꯤꯡ ꯀꯩꯅꯣꯒꯤ ꯍꯥꯏꯇꯥꯔꯦꯀꯣ ꯁꯥꯏ ꯍꯔꯥꯎꯕꯁꯤꯒ ꯐꯆꯦ ꯍꯣꯏꯔꯣꯝꯒꯤ ꯇꯝꯒꯤ ꯊꯣꯜ ꯍꯥꯏꯗꯤ ꯏꯝꯐꯥꯜ ꯃꯌꯣꯟꯒꯤ ꯍꯔꯥꯎꯕꯁꯦ ꯁꯤꯖꯤꯒ ꯃꯥꯟꯅ ꯈꯔ ꯈꯦꯠꯅꯕ ꯃꯥꯜꯂꯦ ꯑꯩꯈꯣꯏ ꯏꯃꯥꯟꯅꯕꯤꯅ ꯁꯨꯝ ꯍꯥꯏꯔꯝꯕꯗꯀꯣ ꯑꯩꯗꯤ ꯏꯆꯦ ꯍꯣꯏꯔꯣꯝꯒꯤ ꯍꯔꯥꯎꯕꯗꯣ ꯑꯃꯨꯛꯐꯥꯎ ꯎꯗ꯭ꯔꯤꯌꯦ ꯀꯃꯥꯏ ꯀꯃꯥꯏꯒ ꯇꯧꯒꯦ ꯇ ꯍꯥꯏꯔꯛꯎꯅꯦ ꯈꯤꯇ ꯆꯦ
ꯑꯩꯈꯣꯏꯔꯣꯝꯒꯤ ꯂꯥꯏ ꯍꯔꯥꯎꯄꯁꯤꯔꯣ ꯑꯥ ꯂꯥꯏ ꯏꯀꯧ ꯀꯧꯈꯠꯂꯅꯤ ꯑꯗꯨꯒ ꯅꯨꯃꯤꯠ ꯃꯉꯥꯅꯤ ꯍꯔꯥꯎꯕ ꯇꯔꯥꯅꯤ ꯍꯔꯥꯎꯕ ꯊꯥ ꯑꯃ ꯍꯔꯥꯎꯕ ꯁꯨꯃꯥꯏ ꯇꯧꯅꯩꯌꯦ ꯗꯨꯝ ꯀꯨꯏꯅ ꯀꯨꯏꯅ ꯍꯔꯥꯎꯅꯕꯁꯨ ꯌꯥꯎꯋꯤ ꯑꯗꯨꯒ ꯑꯗꯨꯝ ꯃꯌꯥꯝ ꯂꯩꯀꯥꯏ ꯗꯒꯤ ꯑꯉꯥꯡ ꯑꯍꯜ ꯈꯥꯛꯇꯅ ꯂꯣꯏꯅ ꯊꯣꯛꯑꯒ ꯂꯥꯏꯕꯨꯡꯗ ꯖꯒꯣꯏ ꯁꯥꯕ ꯑꯗꯨꯃꯥꯏꯅ ꯇꯧꯋꯤ ꯅꯨꯃꯤꯠ ꯃꯉꯥꯅꯤ ꯇꯔꯥꯅꯤ ꯍꯔꯥꯎꯕꯗ ꯑꯗꯨꯝ ꯂꯥꯏꯒꯤ ꯀꯩꯀꯥ ꯉꯝꯖꯕ ꯈꯔ ꯀꯠꯂꯒ ꯈꯣꯏꯔꯝꯃꯒ ꯑꯗꯨꯃꯥꯏꯅ ꯇꯧꯋꯦ ꯑꯩꯈꯣꯏ ꯔꯣꯝꯒꯤꯗꯤ
ꯎꯝ ꯂꯥꯏ ꯂꯝ ꯊꯣꯛꯄ ꯈꯣꯠꯄꯗꯤ ꯇꯧꯕ꯭ꯔꯣ
ꯑꯧ ꯂꯥꯏ ꯂꯝꯁꯦ ꯑ ꯂꯥꯏ ꯊꯣꯛ ꯂꯝ ꯊꯣꯛꯄ ꯂꯝ ꯂꯥꯏ ꯂꯩ ꯊꯣꯛꯇꯕ ꯂꯥꯏ ꯂꯩꯌꯦ ꯊꯣꯛꯑꯒꯅ ꯑ ꯅꯣꯡꯃ ꯈꯇꯪ ꯊꯣꯛꯅꯩꯌꯦ
ꯑꯪ
ꯂꯥꯏ ꯂꯝ ꯊꯣꯛꯄꯁꯦ ꯅꯣꯡꯃ ꯊꯣꯛꯑꯅꯤ ꯑꯗꯨꯒ ꯑꯩꯈꯣꯏꯅ ꯑꯗꯨꯝ ꯃꯇꯨꯡꯗ ꯑ ꯀꯩꯅꯣ ꯇꯧꯔꯅꯤ ꯂꯥꯏ ꯗꯣꯂꯥꯏꯗ ꯄꯨꯔꯅꯤ ꯄꯨꯊꯣꯛꯑꯅꯤ ꯑꯗꯨꯒ ꯑꯩꯈꯣꯏꯅ ꯑꯗꯨꯝ ꯃꯇꯨꯡꯗ ꯃꯩꯇꯩꯒꯤ ꯑꯣꯏꯕ ꯗ꯭ꯔꯦꯁ ꯁꯦꯠꯂꯒ ꯑꯗꯨꯝ ꯏꯟꯅꯔꯅꯤ
ꯎꯝ
ꯑꯣ ꯅꯣꯏ ꯅꯣꯏꯔꯣꯝꯒꯤꯅ ꯀꯃꯥꯏ ꯇꯧꯕꯅꯣ
ꯑꯈꯣꯏꯔꯣꯝꯒꯤꯗꯤ ꯀꯩꯅꯣ ꯇꯧꯋꯦ ꯂꯥꯏ ꯂꯝ ꯊꯣꯛꯄ ꯂꯥꯏ ꯍꯔꯥꯎꯕꯁꯦ ꯀꯩꯅꯣꯒ ꯇꯧꯋꯦ ꯑ ꯃꯨꯛꯅꯥꯒ ꯁꯥꯟꯅꯗꯅ ꯂꯝꯖꯦꯟꯒ ꯇꯥꯟꯅꯗꯅ ꯑꯗꯩ ꯗꯤ ꯀꯩꯅꯣ ꯖꯒꯣꯏꯒ ꯁꯥꯗꯅꯀꯣ ꯃꯌꯥꯝꯖꯦ ꯑꯗꯒꯤ ꯂꯥꯏ ꯂꯝ ꯑꯁ ꯂꯥꯏ ꯂꯝꯊꯣꯛꯄꯖꯤꯅꯦ ꯃꯌꯥꯝꯅ ꯉꯥꯏꯅꯩꯖꯦ ꯑꯈꯣꯏꯔꯣꯝꯒꯤꯗꯤꯀꯣ
ꯄꯖꯤꯅ ꯂꯥꯏ ꯍꯔꯥꯎꯕꯩ ꯃꯄꯨꯡ ꯐꯥꯕꯗꫭ ꯑꯣꯏꯍꯜꯂꯦ ꯍꯥꯏꯇꯥꯔꯦ ꯍꯥꯏꯗꯤ ꯂꯥꯏꯖꯦ ꯑꯍꯨꯝ ꯃꯔꯤ ꯍꯦꯛꯇ ꯍꯔꯥꯎꯔ ꯉꯥꯎꯅꯗꯅꯀꯣ ꯍꯧꯖꯤꯛ ꯀꯣꯏ ꯆꯦꯟ ꯆꯦꯟꯗꯅ ꯇꯥꯟꯅꯗꯅ ꯑꯗ ꯃꯌꯥꯝꯖꯤꯅ ꯅꯨꯡꯉꯥꯏꯕꯣꯏ ꯀꯩꯕꯣꯏ ꯂꯛꯅꯕꯅꯦ ꯀꯩꯅꯦ ꯇꯧꯔ ꯒ ꯑꯗꯨꯝ ꯇꯧꯋꯦ
ꯎꯝ
ꯑꯗꯣ ꯍꯧꯖꯤꯛꯀꯥꯟꯖꯦ ꯀꯩꯅꯣ ꯇꯧꯔꯦꯗ ꯂꯥꯏ ꯍꯔꯥꯎꯕ ꯂꯣꯏꯔꯒ ꯅꯠꯇ꯭ꯔꯁꯨ ꯀꯩꯅꯣꯝꯃ ꯁꯨꯝ ꯂꯣꯏꯔꯛ ꯄꯖꯦ ꯁꯤꯗ ꯀꯨꯝꯍꯩ ꯑꯣꯏꯅ ꯍꯥꯏꯒ ꯗ꯭ꯔ ꯂꯤꯂꯥ ꯐꯂꯥ ꯇꯧꯕꯒꯤ ꯆꯠꯅꯕꯤ ꯑꯃꯁꯨ ꯀꯟꯅ ꯆꯠꯅ ꯈꯜꯂꯛꯏꯌꯦ ꯍꯧꯖꯤꯛꯁꯦ
ꯆꯠꯅꯩ ꯆꯠꯅꯩ ꯂꯤꯂꯥ ꯐꯂꯥ ꯏꯁꯩ ꯅꯨꯡꯖꯩ ꯇꯧꯕ ꯑꯃ ꯆꯠꯅꯔꯤ ꯁꯤꯁꯤꯅꯁꯨ ꯍꯦꯟꯅ ꯃꯄꯨꯝ ꯐꯥꯍꯟꯕꯗꯣ ꯑꯣꯏꯌꯦꯕ
ꯑ
ꯂꯤꯂꯥ ꯐꯂꯥ ꯍꯥꯞꯄꯁꯤꯅ ꯍꯦꯟꯅ ꯑꯉꯥꯡ ꯅꯨꯨꯕꯤꯅꯁꯨ ꯑꯗꯨꯝ ꯄꯥꯝꯖꯔꯦ
ꯎꯝ
ꯂꯤꯂꯥ ꯂꯤꯂꯥ ꯌꯦꯡꯕꯁꯤꯗ ꯂꯤꯂꯥꯒꯤ ꯅꯨꯄꯤ ꯁꯥꯕꯤꯁꯤꯡꯗꯣ ꯅꯨꯄꯥꯅꯦꯒ ꯀꯥꯎꯋꯤꯗ ꯍꯥꯏꯗꯤ ꯃꯣꯏ ꯅꯨꯄꯤꯖꯤꯡꯖꯦ ꯎꯝ ꯎꯝ
ꯃꯣꯏꯁꯨ ꯋꯥꯔꯤ ꯄꯣꯠꯅꯤꯗ
ꯃꯥꯅꯤ ꯑꯗꯨ ꯑꯇꯣꯞꯄ ꯑꯇꯣꯞꯄ ꯂꯝꯗꯗꯤ ꯁꯨꯃꯥꯏꯅ ꯅꯨꯄꯥꯅ ꯅꯨꯄꯤ ꯁꯥꯕ ꯍꯥꯏꯗꯤ ꯅꯨꯄꯥꯅ ꯅꯨ ꯄꯤ ꯁꯥꯕꯕꯨꯗꯤ ꯂꯩꯔꯒ ꯅꯨꯄꯥ ꯂꯤꯂꯥ ꯍꯥꯏꯇꯥꯔꯦꯀꯣ ꯁꯨꯃꯥꯏ ꯇꯧꯕꯖꯦ ꯀꯌꯥ ꯇꯧ ꯃꯥꯜꯂꯦ ꯑꯗꯨꯏꯅ ꯃꯤ ꯑꯁꯣꯝꯗ ꯒꯤ ꯁꯨꯝ ꯑꯩꯈꯣꯏ ꯃꯔꯨꯞꯀ ꯂꯥꯛꯑꯒ ꯌꯦꯡꯕꯁꯦ ꯃꯣꯏꯗꯤ ꯑꯉꯛꯄ ꯑꯣꯏꯌꯦ ꯑꫭ
ꯇꯧꯅꯗꯤꯌꯦ ꯃꯄꯥꯟꯂꯣꯝꯗꯗꯤ ꯑꯈꯣꯏ ꯃꯅꯤꯄꯨꯔꯗꯅ ꯈꯇꯪ ꯃꯥꯜꯂꯦ
ꯌꯥꯎꯁꯪꯒꯁꯦ ꯊꯥꯏꯅꯒ ꯃꯥꯟꯅꯔꯛꯇ꯭ꯔꯦ ꯍꯧꯖꯤꯛꯇꯤ
ꯃꯥꯟꯅꯗ꯭ꯔꯦ ꯌꯥꯎꯁꯪꯅꯦ ꯀꯥꯏꯅꯒ ꯊꯣꯛꯎꯕ ꯌꯥꯕ ꯅꯠꯇꯦꯀꯣ ꯍꯦꯛꯇ ꯇꯧꯅꯔꯤꯕ ꯏꯔꯥꯡ ꯃꯌꯥꯝꯁꯤꯕꯣ ꯑꯩꯈꯣꯏꯒꯤ ꯊꯥꯏꯅꯒ ꯇꯧ ꯅꯔꯛꯄꯗꯨꯕꯨ ꯍꯧꯖꯤꯛꯀ ꯌꯥꯝꯅ ꯈꯦꯠꯅꯔꯦ ꯍꯥꯏꯕ
ꯎꯝ ꯌꯥꯝ ꯈꯦꯠꯅꯔꯦꯗ ꯑꯗꯒꯤ ꯍꯧꯖꯤꯛꯇꯤ ꯑꯅꯝꯕꯅ ꯏꯁꯄꯣꯔꯠꯅ ꯁꯨꯨ ꯃꯍꯨꯠ ꯁꯤꯜꯂꯛꯑꯕꯒꯨꯝ ꯇꯧꯔꯦ
ꯑꯥ ꯏꯁꯄꯣꯔꯠꯁ ꯃꯌꯥꯝ ꯇꯧꯔꯦ ꯊꯥꯏꯅꯗꯤ ꯀꯩꯅꯣ ꯇꯧꯅꯔꯝꯃꯦ ꯍꯧꯖꯤꯛꯇꯤ ꯀꯌꯥ ꯇꯧꯅꯗ꯭ꯔꯕ ꯃꯥꯜꯂꯦ
ꯎꯝ
ꯑꯗꯨꯝ ꯊꯣꯛꯏ ꯄꯣꯠꯅꯤꯗ ꯑꯗꯨꯝ ꯃꯣꯏ ꯍꯧꯖꯤꯛꯀꯥꯟꯒꯤ ꯄꯥꯈꯪ ꯂꯩꯁꯥꯕꯤ ꯃꯌꯥꯝ ꯑꯃ ꯂꯝꯕꯤꯗ ꯆꯠꯇꯅ ꯈꯣꯠꯇꯅ ꯑꯕꯦꯔ ꯇꯩꯅꯕ ꯏꯁꯤꯡ ꯍꯩꯅꯕ ꯑꯗꯨꯝ ꯇꯧꯔꯤ
ꯎꯝ ꯇꯧꯋꯦ ꯇꯧꯗꯕꯗꯤ ꯅꯠꯇꯦ ꯑꯗꯣ ꯊꯥꯏꯅꯒꯗꯤ ꯃꯥꯟꯅꯗ꯭ꯔꯦ ꯍꯧꯖꯤꯛꯁꯤꯅ ꯂꯩꯀꯥꯏ ꯂꯩꯀꯥꯏꯒꯤ ꯀ꯭ꯂꯞꯅ ꯀꯩꯅ ꯊꯤꯡꯖꯤꯜꯂꯒꯀꯣ ꯃꯣꯏꯅ ꯎ ꯏꯁꯄꯣꯔꯠꯅ ꯃꯍꯨꯠ ꯁꯤꯟꯕ ꯑꯁꯨꯃꯥꯏꯅ ꯇꯧꯔꯦ ꯑꯗꯨꯒ ꯍꯣꯏ ꯏꯗ ꯌꯥꯎꯔꯛꯑꯕ ꯍꯥꯏꯗꯨꯔꯥ ꯑꯗꯨꯝ ꯏꯁꯤꯡ ꯍꯩꯅꯕ ꯈꯣꯠꯄꯁꯦ ꯅꯨꯡꯇꯤꯒꯤ ꯅꯨꯃꯤꯠ ꯈꯨꯗꯤꯡꯒꯤ ꯇꯧꯗ꯭ꯔꯁꯨ ꯅꯨꯃꯤꯠ ꯍꯨꯝꯅꯤ ꯆꯟꯕ ꯃꯉꯥꯅꯤ ꯆꯟꯕꯁꯦꯀꯣ ꯑꯗꯨꯝ ꯇꯧꯋꯦ ꯊꯦꯡꯅꯩꯌꯦ
ꯇꯧꯅꯩꯌꯦ ꯑꯗꯨꯝ ꯀꯨꯝꯍꯩ ꯑꯃ ꯑꯣꯏꯅ
ꯎꯝ
ꯑꯉꯥꯡꯁꯤꯡꯁꯨꯅꯦ ꯑꯗꯨꯒꯨꯝꯕꯗꯣ ꯌꯥꯎꯗ꯭ꯔꯒꯗꯤꯅꯦ ꯅꯨꯡꯉꯥꯏꯇ꯭ꯔꯦ ꯌꯥꯎꯁꯪ ꯃꯥꯟꯗ꯭ꯔꯦ ꯂꯥꯡꯗꯅ ꯈꯣꯠꯇꯅ ꯈꯔ ꯇꯧꯗ꯭ꯔꯗꯤ
ꯎꯝ
ꯏꯁꯄꯣꯔꯠ ꯍꯥꯏꯕꯋꯅꯤ ꯊꯥꯏꯅꯗꯒꯤ ꯍꯦꯟꯖꯜꯂꯛꯑꯦ ꯍꯥꯏꯁꯦ ꯑꯉꯥꯡ ꯇꯧꯔꯝꯕꯗꯒꯤ ꯃꯧꯒꯤ ꯂꯩꯁꯥꯕꯤꯒꯤ ꯌꯥꯎꯁꯜꯂꯛꯑꯕꯅꯤ
ꯎꯝ ꯑꯉꯥꯡꯕꯨ ꯀꯌꯥꯕꯨ ꯇꯧꯈꯤꯗ꯭ꯔꯦꯅꯦ ꯃꯧꯗ ꯁꯥꯕꯤꯒꯤꯅꯕꯨ ꯑꯌꯥꯝꯕ ꯇꯧꯔꯦ ꯑꯗꯒꯤ ꯅꯨꯡꯗꯥꯡꯗꯅ ꯊꯥꯕꯜ ꯆꯣꯡꯕꯅ ꯑꯃꯨꯛ ꯇꯧꯅꯔꯛꯑꯅꯤ
ꯊꯥꯕꯜ ꯆꯣꯡꯕꯅ ꯇꯧꯔꯤꯁꯤꯁꯨ ꯏꯃꯥꯏ ꯍꯧꯖꯤꯛꯇꯤ ꯀꯔꯤꯅꯣ ꯄꯩꯁꯥꯁꯦ ꯍꯦꯛꯇ ꯃꯐꯝ ꯈꯪꯅ ꯆꯪꯍꯜꯂꯦ ꯃꯩꯒꯁꯤꯅ ꯄꯨꯡ ꯉꯥꯟꯅꯤ ꯊꯥꯏꯅꯗꯤ ꯀꯔꯤ ꯃꯣꯏꯒꯤ ꯍꯥꯞꯂꯦꯟ ꯍꯥꯏꯕ꯭ꯔꯥ ꯑꯃꯅ ꯌꯥꯏꯌꯦ ꯍꯧꯖꯤꯛꯇꯤ ꯏꯁ ꯀꯗꯥꯏꯗꯒꯤ ꯀꯗꯥꯏꯗꯒꯤ
ꯊꯥꯕꯜ ꯑꯃ ꯁꯤꯟꯕꯗ ꯀꯩꯅꯣ ꯃꯌꯥꯝ ꯃꯌꯥꯝ ꯆꯪꯅꯔꯦ ꯂꯩꯀꯥꯏꯁꯦ ꯂꯩꯁꯥꯕꯤꯅꯤꯅ ꯊꯥꯕꯜꯁꯨ ꯆꯣꯡꯅꯤꯡꯉꯤꯕ ꯑꯗꯒꯤ ꯊꯥꯕꯜ ꯆꯣꯡꯕ ꯌꯥꯔꯣꯏꯅ ꯇꯧꯕꯁꯤꯅꯀꯣ
ꯃꯥ ꯅꯤ ꯑꯗꯒꯤ ꯊꯥꯕꯜꯖꯤꯗ ꯐꯤꯖꯦꯠ ꯂꯩꯇꯦꯡ ꯐꯖꯕ ꯇꯥꯟꯅꯔꯤ
ꯐꯖꯕ ꯎꯝ ꯊꯥꯏꯅꯒ ꯕꯦꯟ ꯄꯥꯔꯇꯤꯒ ꯍꯧꯖꯤꯛꯀꯁꯨ ꯃꯥꯟꯅꯗ꯭ꯔꯦꯗ ꯊꯥꯏꯅꯗꯤ ꯃꯩ ꯂꯥꯇꯦꯟ ꯃꯆꯥ ꯑꯃ ꯊꯥꯜꯂ ꯍꯨꯖꯤꯛꯅ ꯑꯗꯨ ꯇꯧꯕꯑꯣ ꯑꯗꯥ ꯇꯧꯕꯑꯣ ꯐꯖꯩꯌꯦꯒ ꯊꯤꯌꯦꯒ
ꯃꯥꯅꯤ
ꯑꯗꯒꯤ ꯂꯩꯁꯥꯕꯤꯁꯤꯡꯁꯤꯖꯨ ꯀꯦꯅꯤꯡ ꯉꯕꯅꯤꯅ ꯐꯖ ꯐꯖ ꯑꯊꯤꯕ ꯑꯝꯇ ꯂꯩꯇ꯭ꯔꯦꯗꯣ ꯍꯨꯖꯤꯛꯇꯤ
ꯎꯝ
ꯍꯧꯖꯤꯛ ꯃꯇꯝꯖꯦ ꯑꯈꯣꯏꯒꯤ ꯃꯇꯝꯗꯨꯗꯒꯗꯤ ꯀꯗꯥꯏꯗꯒꯤꯅꯣ ꯌꯥꯝꯅ ꯈꯦꯠꯅꯔꯦꯕ ꯂꯩꯁꯥꯕꯤꯁꯤꯡꯁꯨ ꯀꯦꯅꯤꯡꯉꯦ ꯐꯖꯕ ꯉꯥꯛꯇ ꯉꯥꯏꯔꯦ ꯑꯊꯤꯕ ꯑꯝꯇ ꯂꯩꯇ꯭ꯔꯦ
ꯎꯝ ꯍꯧꯖꯤꯛꯀꯥꯟꯗꯤ ꯃꯣꯏꯒꯤ ꯀꯔꯤ ꯄꯥꯔꯂ꯭ꯔꯒꯗꯣ ꯀꯧꯔꯒ ꯀꯦꯅꯔꯦꯅꯦ
ꯎꯝ ꯀꯦꯅꯔꯦ ꯄꯥꯂ꯭ꯔꯒꯗꯣ ꯀꯧꯔꯒ ꯄꯥꯂ꯭ꯔꯁꯤꯅ ꯄꯩꯁꯥ ꯌꯥꯝ ꯌꯥꯝ ꯂꯧꯋꯦ ꯍꯥꯏꯅꯦ
ꯃꯐꯝ ꯈꯪ ꯂꯧꯕꯖꯥꯠꯅꯤ ꯇꯧꯕꯗꯤ ꯃꯣꯏꯁꯨ ꯃꯣꯏꯒꯤ ꯄꯣꯠꯆꯪ ꯆꯩꯖꯪꯗꯣ ꯈꯔ ꯃꯃꯟꯗꯣ ꯑꯗꯨꯝ ꯇꯥꯡ ꯇꯥꯡꯕ ꯑꯇꯥꯡꯕ ꯁꯤꯖꯤꯟꯅꯔꯕ ꯖꯥꯠꯅꯤ ꯍꯧꯖꯤꯛꯁꯦ
ꯎꯝ
ꯑꯗꯨꯅꯔ ꯀꯩꯅꯣ
ꯑꯣ ꯑꯗꯨꯅ ꯑꯣꯏꯔꯝꯕꯁꯨ ꯌꯥꯏ ꯑꯈꯣꯏ ꯊꯥꯏꯅꯗꯤ ꯏꯁ ꯂꯣꯏꯔꯦ ꯄꯥꯎꯗꯔ ꯑꯃ ꯊꯥꯒ꯭ꯔꯗꯤ
ꯎꯝ
ꯂꯣꯏꯔꯦ ꯁꯥꯔꯤ ꯐꯨꯜ ꯑꯃ ꯁꯦꯠꯈ꯭ꯔꯒ ꯄꯥꯎꯗꯔ ꯊꯥꯒ꯭ꯔꯗꯤ ꯂꯣꯏꯔꯦ ꯍꯨꯖꯤꯛ ꯖꯤꯅꯅꯦ ꯑꯗꯨꯒꯤ ꯗ꯭ꯔꯦꯁꯅꯤꯒ ꯑꯥ ꯑꯗꯨꯒꯤ ꯃꯦꯀꯞꯅꯤꯒ ꯑꯗꯨꯒꯤ ꯆꯠꯅꯕꯤꯅꯤꯒ ꯑꯗꯨ ꯆꯠꯅꯗ꯭ꯔꯦꯒ ꯑꯗꯨꯝꯕ ꯃꯌꯥꯝꯖꯤꯗꯅꯦ ꯍꯦꯟꯅ ꯐꯖꯕ ꯑꯊꯣꯏ ꯑꯍꯦꯟ ꯑꯣꯏ ꯇꯥꯅꯔ ꯂꯩꯔꯦ ꯇꯧꯅꯔꯤꯕ ꯆꯠꯅꯕꯤꯁꯤꯅꯅꯦ ꯀꯩꯅꯣ ꯑꯣꯏꯅ ꯏꯔꯥꯡ ꯂꯣꯝꯗ ꯑꯣꯏꯅ ꯄꯨꯊꯣꯛꯈ꯭ꯔꯦ
ꯈꯪꯗꯦ ꯈꯪꯗꯦ ꯍꯧꯖꯤꯛꯀꯥꯟꯖꯦ ꯊꯥꯏꯅꯒ ꯌꯥꯝ ꯈꯦꯠꯅꯔꯦ ꯆꯤꯟꯖꯥꯛꯇꯒꯤ ꯀꯨꯝꯍꯩꯗꯒꯤ ꯐꯤꯖꯦꯠꯇꯒꯤ
ꯎꯝ ꯂꯣꯏꯅ ꯑꯍꯣꯡꯕꯖꯦ ꯂꯣꯏꯅ ꯍꯦꯛ ꯂꯥꯛꯏꯀꯣ ꯁꯤꯗꯒꯤ ꯍꯦꯟꯅꯁꯨ ꯃꯌꯥꯝ ꯃꯌꯥꯝ ꯍꯣꯡꯉꯛꯈꯤꯗꯣꯔꯤꯕꯅꯤꯅꯦ
ꯍꯣꯡꯉꯛꯈꯤꯗꯨꯔꯤꯝꯅꯤ
ꯕꯥ ꯊꯦꯡꯅꯔꯣꯏꯗꯕ ꯃꯌꯥꯝ ꯃꯌꯥꯝ ꯑꯃ ꯊꯦꯡꯅꯔꯛꯈꯤꯅꯤ
ꯌꯥꯎꯔꯣꯏ ꯍꯥꯏꯕꯁꯨ ꯌꯥꯕ ꯅꯠꯇꯦ ꯗꯣ
ꯇꯦ ꯑꯗꯨꯝ ꯃꯇꯝꯅ ꯇꯞꯅ ꯇꯞꯅ ꯆꯠꯅꯕꯤꯅꯦꯅ ꯑꯗꯨꯝ ꯄꯣꯔꯛꯑꯗꯕꯅꯦꯕ
ꯎꯝ
ꯀꯔꯤ ꯀꯔꯤꯅꯣ ꯌꯥꯝ ꯊꯣꯛꯇꯥꯏꯅꯦ ꯍꯨꯖꯤꯛꯀꯥꯟꯒꯤ ꯀꯩ ꯃꯣꯏꯒꯤ ꯋꯥꯇꯔ ꯐꯦꯁꯇꯤꯚꯦꯜ ꯍꯥꯏꯕ꯭ꯔꯥ ꯀꯩꯅꯣ
ꯑꯣ ꯑꯗꯨꯁꯨ ꯌꯥꯝ ꯇꯧꯔꯦ ꯑꯁꯣꯝꯂꯣꯝꯒꯤ ꯃꯇꯧ ꯇꯝꯗꯅ ꯑꯗꯣ ꯈꯪꯗꯦ ꯈꯔ ꯑꯃꯅ ꯊꯤꯡꯏ ꯈꯔ ꯑꯃꯅ ꯊꯤꯡꯗꯦ ꯑꯗꯨꯅꯤ
ꯍꯣ ꯐꯔꯦ ꯐꯔꯦ ꯑꯗꯨꯗꯤ ꯑꯩ ꯊꯝꯃꯒꯦ ꯀꯣꯟꯅ ꯑꯃꯨꯛ ꯁꯥꯟꯅꯔꯁꯤ
ꯎꯝ ꯍꯣꯏ ꯍꯣꯏ ꯏꯆꯦꯃ ꯎꯝ ꯎꯝ